ꯂꯩꯔꯝꯃꯤꯅꯦ ꯑꯥ ꯌꯥꯎꯔꯦ ꯅꯪ ꯀꯥꯏꯐꯥꯎ ꯇꯥꯈ꯭ꯔꯕꯣ
ꯑ ꯈꯟꯅꯕ ꯀꯟꯕꯗꯨ ꯑꯗꯨꯐꯥꯎ ꯇꯥꯔꯦ
ꯑꯠꯆꯥꯥ ꯑꯗꯨꯒꯤꯅꯦ ꯃꯥꯅ ꯑꯩꯕꯨ ꯍꯥꯏꯗ꯭ꯔꯒ ꯅꯣꯡꯃꯥꯁꯦ ꯀꯩꯅꯣ ꯁꯣꯏꯕ ꯍꯥꯏꯇꯥꯔꯦ ꯎꯝ ꯑꯩꯈꯣꯏꯖꯨ ꯑꯉꯥꯡꯅꯤꯅꯀꯣ ꯈꯔ ꯀꯔꯤ ꯍꯥꯏꯁꯤꯔꯥ ꯌꯥꯝ ꯀꯟꯇ꯭ꯔꯣꯜ ꯀ ꯖꯦꯂꯥꯁꯤ ꯄꯥꯝꯕꯗꯣ ꯑꯗꯨ ꯃꯇꯝꯗꯗꯤ
ꯎꯝ ꯍꯥꯏꯌꯣ ꯇꯥꯏꯌꯦ ꯇꯥꯏꯌꯦ ꯑꯉꯥꯡ ꯍꯧꯒꯠꯄꯗꯨꯒꯤ
ꯑꯆꯥ
ꯎꯝ ꯎꯝ ꯍꯥꯏꯌꯣ
ꯑꯗꯨꯗꯒꯤ ꯑꯩꯅ ꯃꯥꯕꯨꯁꯦ ꯈꯪꯉꯛꯄꯗꯒꯤ ꯑꯩꯅ ꯃꯥꯕꯨ ꯍꯥꯏꯕꯅꯦ ꯅꯪ ꯅꯍꯥꯟꯗꯒꯤ ꯁꯨꯃꯥꯏꯅ ꯃꯥꯅ ꯇꯧꯋꯤ ꯍꯥꯏꯗꯤ ꯑꯩꯉꯣꯟꯗ ꯀꯔꯤꯒꯤ ꯍꯥꯏꯗ꯭ꯔꯥꯅ ꯍꯥꯏꯕꯅꯦ
ꯎꯝ
ꯃꯥꯅ ꯍꯣꯏ ꯃꯥꯅ ꯑꯗꯨꯃꯥꯏꯟ ꯇꯧꯋꯦ ꯀꯩꯅꯣ ꯅꯝꯐꯨ ꯅꯝꯐꯨꯗ ꯋꯥꯔꯤ ꯁꯥꯔꯒ ꯐꯣꯟꯗꯗꯤ ꯋꯥꯔꯤ ꯁꯥꯗꯦ ꯃꯕꯥꯅꯤꯀꯣ ꯑꯗꯨ ꯑꯣꯏꯔꯁꯨ ꯀ꯭ꯂꯥꯁꯔꯨꯝꯒꯨꯝꯕ ꯃꯥꯅ ꯅꯝꯐꯨꯗ ꯂꯥꯛꯑꯒ ꯐꯝꯃꯤꯟꯅꯕ ꯅꯨꯄꯥꯗꯨꯅ ꯇꯧꯋꯦ ꯅꯨꯄꯤꯗꯨꯅ ꯁꯤꯠ ꯍꯣꯡꯉꯁꯨ ꯃꯥꯗꯨꯅ ꯂꯥꯛꯑꯒ ꯐꯝꯂꯒ ꯑꯗꯨꯃꯥꯏ ꯇꯧꯕ ꯑꯗꯨꯃꯥꯏꯅ ꯇꯧꯔꯁꯨ ꯑꯩꯕꯨ ꯍꯥꯏꯗꯕꯅꯦꯕ ꯃꯥꯁꯦ ꯀꯤꯕꯅꯦꯕ ꯑꯩꯉꯣꯟꯗ
ꯑꯗꯣ ꯃꯥꯒꯤ ꯀꯤꯕꯗꯨꯅ ꯏꯕꯥꯅꯤ ꯀꯥꯏ ꯅꯥꯕꯅꯤꯅꯦ ꯑꯩꯅ ꯑꯩꯗꯤ ꯅꯪꯕꯨ ꯊꯥꯖꯕ ꯃꯥ ꯃꯥꯡꯈ꯭ꯔꯦ
ꯅꯪꯁꯨ ꯍꯦꯟꯃꯟꯗ꯭ꯔꯣ
ꯑꯗꯣ ꯈꯥꯏꯅꯥꯕ ꯍꯥꯏꯕꯁꯦ ꯗꯥꯏꯔꯦꯛ ꯀꯥꯏꯅꯕ ꯅꯠꯇꯦꯗ ꯑꯩ ꯃꯥꯕꯨ ꯑꯩ ꯋꯥꯔꯤ ꯁꯥꯔꯔꯣꯏꯅ ꯈꯔ ꯃꯇꯝ ꯈꯔ ꯁꯥꯗꯕꯅꯦ ꯃꯗꯨ ꯃꯇꯝꯗ ꯃꯥꯅ ꯁꯣꯏꯈ꯭ꯔꯦ ꯂꯥꯟꯈ꯭ꯔꯦ ꯂꯣꯏꯅ ꯍꯥꯏꯔꯒ ꯅꯦꯛꯁ ꯇꯥꯏꯝ ꯑꯗꯨꯃꯥꯢ ꯇꯧꯔꯣꯏ ꯑꯗꯣ ꯑꯩ ꯈꯟꯅꯅꯕ ꯄꯥꯝꯗꯕꯤꯒꯤꯅꯤ ꯃꯥꯅꯁꯨ ꯗꯥꯏꯔꯦꯛ ꯍꯥꯏꯔꯛꯑꯦ ꯑꯃꯨꯛ ꯀꯣꯏꯈ꯭ꯔꯦ ꯑꯗꯨ ꯀꯣꯏꯕ ꯃꯇꯝꯗ ꯑꯩꯅ ꯑꯩꯉꯣꯟꯗ ꯏꯁꯨ ꯑꯃ ꯂꯩꯔꯛ ꯍꯥꯏꯕ ꯇꯥꯔꯦ ꯑꯩꯅ ꯑꯗꯨꯝ ꯃꯥꯕꯨ ꯌꯥꯝ ꯅꯨꯡꯁꯤꯔꯒ ꯂꯩꯃꯤꯟꯅꯔꯁꯨ ꯂꯩꯃꯤꯟꯅꯕ ꯍꯥꯏꯕꯁꯦ ꯑꯗꯨꯝ ꯔꯤꯂꯦꯁꯟꯗ ꯂꯩꯔꯁꯨ
ꯑ
ꯑꯩꯅ ꯁꯥꯎꯅꯤꯡꯕ ꯃꯇꯝꯗ ꯌꯥꯅꯤꯡꯗꯕ ꯃꯇꯝꯗ ꯑꯩꯅ ꯃꯗꯨꯒꯤꯗꯣ ꯑꯩꯒꯤ ꯀꯣꯛꯇ ꯑꯗꯨꯝ ꯂꯥꯛꯄ ꯍꯥꯏꯇꯥꯔꯦ ꯑꯩꯅ ꯃꯥꯕꯨ ꯀꯣꯛꯄꯤꯕ ꯉꯝꯗꯕꯗꯣ ꯑꯗꯨꯃꯥꯏꯅ ꯇꯧꯔꯒ ꯑꯗꯨꯗꯒꯤ ꯑꯗꯨꯝ ꯑꯩꯅꯁꯨ ꯅꯨꯡꯉꯥꯏꯇꯕ ꯍꯥꯏꯇꯥꯥꯔꯦ ꯑꯩꯅ
ꯑꯩꯅ ꯅꯨꯡꯉꯥꯏꯇꯕ ꯃꯥ ꯂꯩꯕ ꯃꯇꯝꯗ ꯃꯥꯕꯨ ꯑꯗꯨꯒꯤ ꯋꯥꯔꯤꯗꯣ ꯁꯥꯔꯛꯀꯅꯦꯕ ꯑꯩꯗꯣ ꯌꯥꯝ ꯏ ꯀꯥꯔꯒ
ꯎꯝ
ꯃꯥꯝꯃꯤ ꯐꯔꯁꯨ ꯑꯗꯨꯒꯤ ꯑꯩꯅꯁꯨ ꯏꯁꯥꯅ ꯅꯨꯡꯉꯥꯏꯇꯕꯒꯤ ꯑꯁ ꯑꯁꯤꯗꯤ ꯌꯥꯗ꯭ꯔꯦ ꯃꯥ ꯑ ꯃꯥꯁꯨ ꯃꯤ ꯐꯕꯅꯦ ꯑꯗꯨ ꯑꯣꯏꯔꯁꯨ ꯑꯩꯅ ꯉꯝꯗꯕ ꯑꯩꯅ ꯂꯥꯟꯕ ꯉꯝꯗꯕ ꯃꯃꯥ ꯂꯩꯔꯦ ꯑꯗꯨ ꯑꯣ ꯑꯗꯨꯝ ꯀꯥꯏꯅꯔꯒꯦꯅ ꯃꯥꯕꯨ ꯐꯖꯅ ꯍꯥꯏꯔꯒ ꯀꯥꯏꯅꯕꯅꯤꯗ
ꯑꯁ ꯌꯥꯏꯍꯦ ꯅꯪꯁꯨ
ꯑꯗꯨꯅꯦ ꯌꯥꯝ ꯀꯔꯤ ꯍꯥꯏꯁꯤꯔ ꯃꯥ ꯄꯥꯝꯕꯁꯨ ꯌꯥꯝ ꯄꯥꯝꯕ ꯑꯗꯣ ꯋꯥꯁꯨ ꯋꯥꯕ ꯅꯨꯡꯁꯤꯁꯨ ꯅꯨꯡꯁꯤꯕ
ꯀꯥꯏꯅꯕ ꯋꯥ ꯅꯪꯒꯤ ꯂꯚ ꯁꯇꯣꯔꯤ ꯁꯤꯗꯤ ꯀꯤꯌꯦ ꯎ ꯁꯤꯔ ꯀꯅꯥ ꯀꯥꯏꯅꯒꯦꯔꯣ ꯑꯩꯈꯣꯏꯗꯤ ꯅꯨꯡꯁꯤꯕ ꯀꯥꯟꯅꯗꯤ ꯅꯨꯡꯁꯤꯌꯦ ꯅꯨꯡꯁꯤꯗ꯭ꯔꯀꯥꯟꯅ ꯀꯥꯏꯅꯕꯅꯤ
ꯑꯗꯨꯒꯤꯅꯤ ꯑꯩꯅ ꯏꯕꯥꯅꯤꯕꯨ ꯈꯪꯕ ꯃꯤꯁꯤꯡꯁꯦ ꯏꯕꯥꯅꯤ ꯀꯥꯏꯅꯈ꯭ꯔꯦ ꯊꯥꯖꯗꯕꯗ ꯍꯧꯖꯤꯛ ꯐꯥꯎꯕ ꯆ ꯃꯔꯤ ꯃꯉꯥ ꯁꯨꯔꯦ
ꯑꯧ
ꯌꯥꯝ ꯅꯨꯡꯁꯤ ꯅꯥꯕꯅꯦꯕ ꯏꯕꯥꯅꯤꯁꯦ ꯑꯩꯅ ꯑꯩꯅ
ꯍꯥ
ꯍꯧꯖꯤꯛꯇꯤ ꯃꯤꯁ ꯇꯧꯗꯕ꯭ꯔꯣ
ꯍꯧꯖꯤꯛꯇꯤ ꯃꯤꯁ ꯇꯧꯗꯦ ꯅꯨꯄꯤ ꯀꯨꯟꯇꯔꯦꯠꯃꯨꯛ ꯀꯣꯏꯕꯅꯤꯅ
ꯀꯣꯏꯔꯝꯒꯅꯤꯅꯦ ꯀꯣꯏꯌꯨ ꯀꯣꯏꯌꯨ ꯐꯂꯔꯠ ꯇꯧꯕ ꯌꯥꯝ ꯍꯩꯕꯅꯤꯅ ꯇꯧꯑꯣ
ꯑꯆꯥ
ꯑꯗꯣ ꯅꯪꯗꯤ ꯑꯩ ꯑꯩꯕꯨ ꯀꯔꯤꯒꯤ ꯀꯣꯏꯅꯤꯡꯕ ꯍꯥꯏꯔꯛꯑꯣꯗꯅ
ꯑꯩꯅ ꯅꯪ ꯀꯣꯏꯅꯤꯡꯕ
ꯍꯣꯏ ꯅꯪ ꯑꯩ ꯑꯩꯕꯨ ꯀ꯭ꯔꯤꯒꯤ ꯅꯪ ꯀꯣꯏꯅꯤꯡꯕ ꯃꯔꯝ ꯈꯔ ꯍꯥꯏꯔꯥꯎꯕ
ꯑꯩ ꯅꯉꯣꯟꯗ ꯀꯣꯏꯅꯤꯡꯉꯦ ꯍꯥꯏꯕ꯭ꯔꯣ ꯑꯩ ꯅꯉꯣꯟꯗ ꯀꯣꯏꯅꯤꯡꯉꯦ ꯍꯥꯏꯗꯦꯅ
ꯑꯗꯨ ꯀꯣꯏꯅꯤꯡꯗꯦ
ꯀꯣꯏꯅꯤꯡꯗꯦꯅ
ꯑꯁꯦꯡ ꯇꯁꯦꯡꯅ ꯍꯥꯏꯔꯒꯣ ꯑꯩ ꯁꯤ ꯑꯣꯏꯅ ꯋꯥ ꯂꯣꯏꯔ ꯅꯤꯡꯁꯤꯡꯕꯒꯣ ꯑꯩ ꯊꯝꯃꯅꯤ ꯍꯧꯖꯤꯛ
ꯌꯥꯝ ꯅꯣꯡꯅꯤꯡꯗ꯭ꯔꯥ
ꯍꯥꯏꯌꯣ ꯍꯥꯏꯌꯣ ꯑꯩ ꯌꯥꯝ ꯁꯥꯎꯅꯤꯡꯉꯦ ꯅꯪ ꯗꯨꯃꯥꯏꯅ ꯍꯥꯏꯔꯗꯤ
ꯏꯖ ꯀꯃꯥꯏꯅ ꯁꯥꯎꯅꯤꯡꯕ ꯅꯪ ꯀꯣꯏꯅꯤꯡꯕ ꯑꯩ
ꯑꯩꯅ ꯅꯪꯕꯨ ꯍꯥꯡꯉꯒ ꯅꯪꯅ ꯑꯩꯕꯨ ꯀꯃꯥꯏꯅ ꯍꯥꯡꯕ ꯌꯥꯕ ꯑꯩ ꯁꯥꯎꯅꯤꯡꯉꯁꯤꯡꯕꯀꯣ ꯀꯣꯏꯅꯤꯡꯗꯦꯒ ꯍꯥꯏ
ꯍꯥꯏꯌꯣ ꯍꯥꯏꯌꯣ ꯑꯩ ꯑꯩ ꯊꯝꯃꯅꯤ ꯁꯦꯡꯚꯥꯏ
ꯏꯁ ꯃꯅꯤꯄꯨꯔꯤꯒꯤ ꯁꯥꯎꯅꯤꯡꯕꯗꯨꯗ
ꯀꯣꯏꯅꯤꯡꯕ꯭ꯔꯥ ꯀꯣꯏꯅꯤꯡꯕ꯭ꯔ ꯍꯥꯌꯣ
ꯑꯣ ꯀꯣꯏꯁꯦ ꯀꯣꯏꯁꯦ
ꯀꯔꯤꯒꯤ ꯃꯔꯝ ꯍꯥꯏꯔꯣ
ꯀꯅꯥ ꯀꯅꯪꯕꯔꯣ ꯫
ꯀꯣꯏꯅꯤꯡꯕꯒꯤꯔꯣ꯫
ꯀꯣꯏꯅꯤꯡꯕꯒꯤ ꯀꯣꯏꯁꯦ꯫
ꯅꯨꯡꯁꯤꯈꯔꯗ ꯀꯣ꯫
ꯑꯁ ꯅꯨꯁꯤꯕꯤꯌꯨ ꯅꯨꯁꯤꯕꯤꯌꯨ꯫
ꯑꯁ ꯑꯦꯄꯜ ꯐꯥꯝ
ꯎꯒꯅꯤ ꯃꯐꯝꯕꯥꯎ ꯈꯪꯗ꯭ꯔꯒ꯫
ꯑꯗꯨꯗꯤ ꯊꯤꯗꯣꯛꯄ ꯌꯥꯏꯌꯦ ꯃꯔꯨꯞ ꯌꯥꯝ ꯂꯩꯕꯗꯨꯕꯨ ꯅꯪꯒꯤ ꯅꯪꯒꯤ ꯂꯩꯐꯝ ꯑꯗꯨ ꯑꯗꯨ ꯃꯅꯛꯇ
ꯑꯩꯗꯤ ꯂꯩꯐꯝ ꯑꯗꯨꯝ ꯑꯩꯈꯣꯏ ꯂꯩꯐꯝ ꯑꯅꯥꯛ ꯅꯠꯇꯦꯍꯦ꯫
ꯂꯥꯞꯄ꯭ꯔꯣ?
ꯂꯥꯞꯄꯅꯦ꯫
ꯑꯗꯨꯗꯤ ꯑꯗꯨꯗꯤ ꯅꯪꯁꯦ ꯑꯔꯥꯞꯄꯗ ꯀꯣꯏꯅꯤꯡꯕꯅꯤꯅꯦ꯫
ꯥꯂꯥꯞꯄ ꯍꯥꯏꯕꯁꯦ ꯌꯥꯝꯗꯤ ꯂꯥꯞꯄꯗꯤ ꯑꯣꯏꯗꯦ꯫ ꯎꯝ ꯀꯩꯅꯣꯔꯣꯝꯗ ꯑꯣꯏꯕꯅꯦ ꯑ ꯑꯁ ꯍꯣꯔꯦꯟ ꯍꯥꯏꯕꯤꯒꯦꯀꯣ꯫
ꯎꯝ ꯑꯣꯈꯦ ꯑꯣꯈꯦ ꯌꯥꯏ ꯌꯥꯏ꯫
ꯅꯪꯗꯤ ꯑꯩ ꯀꯣꯏꯅꯤꯡꯕ꯭ꯔꯣ?
ꯎꯝ ꯑꯣꯈꯦ꯫
ꯑꯩ ꯑꯈꯦ꯫
ꯑꯩꯒꯤ ꯑꯦꯌꯥꯔꯇꯦꯜ ꯀꯔꯝ ꯕꯦꯂꯦꯟꯁ ꯂꯣꯏꯈ꯭ꯔꯕ ꯑꯗꯨꯒꯤ꯫ ꯅꯦꯠꯁꯨ ꯑꯣꯟ ꯇꯧꯕ ꯌꯥꯗꯕ ꯑꯃꯗꯅꯦ ꯋꯥꯏꯐꯥꯏ ꯇꯠꯄꯗ ꯑꯗꯨꯝ ꯇꯠꯈꯤꯕ ꯇꯧ ꯂꯩꯕ꯫
ꯑꯣ
ꯑꯗꯨꯅꯦ ꯍꯧꯖꯤꯛ
ꯍꯪꯕꯗꯤ ꯈꯨꯝꯗꯦ꯫
ꯀꯔꯤꯔꯣ
ꯅꯪ ꯑꯩ ꯀꯣꯏꯅꯤꯡꯕ꯭ꯔꯣ꯫
ꯀꯣꯏꯏꯅꯤꯡꯗꯦ꯫
ꯑꯁ ꯌꯥꯝ ꯐꯕ ꯋꯥꯅꯤꯅꯦ ꯑꯗꯨꯗꯤ꯫ ꯌꯥꯝꯅ ꯐꯕ ꯀꯣꯏꯅꯤꯡꯗꯗꯤ ꯌꯥꯝ ꯐꯔ꯫
ꯑꯩꯈꯣꯏꯗꯤ ꯑꯩꯈꯣꯏꯗꯤ ꯀꯩꯅꯣ ꯑꯩꯅ ꯉꯁꯥꯏ ꯅꯪꯕꯨ ꯇꯦꯛꯁ ꯊꯥꯔꯛꯏꯗꯅ
ꯀꯔꯤ ꯗꯤꯛꯁ
ꯃꯔꯤ ꯃꯉꯥꯔꯥ ꯅꯪꯅ ꯁꯇꯦꯔꯁ ꯅꯪꯅ ꯁꯇꯦꯔꯁ ꯊꯥꯒꯠꯄꯗ
ꯑꯩ ꯁꯦꯇꯁ ꯂꯩꯇꯦ꯫
ꯑꯗꯨ ꯑꯗꯨꯣꯅꯦ ꯇꯨ ꯌꯨ ꯇꯨ ꯌꯨ ꯇꯥꯎꯗꯣ꯫
ꯑꯗꯤ ꯒ꯭ꯌꯥꯟ ꯇꯥꯗ꯭ꯔꯦ ꯑꯩ ꯏꯪꯂꯤꯁ ꯈꯪꯗꯦ꯫
ꯑꯆꯥ ꯌꯥꯏ ꯅ ꯌꯥꯏ꯫
ꯀꯩꯅꯣꯃ ꯍꯪꯒꯦ꯫
ꯀꯩꯅꯣꯃꯔꯣ ꯑꯅꯤꯁꯨ ꯍꯥꯡꯉꯣ꯫
ꯍꯪꯒꯦ ꯍꯪꯒꯦ ꯍꯥꯏꯗꯤ ꯑꯗꯨꯝ ꯅꯪꯒꯤ ꯋꯥꯈꯜꯂꯣꯟꯗꯣ ꯍꯥꯏꯕꯅꯦ꯫ ꯑꯗꯨꯝ ꯍꯥꯏꯗꯤ ꯑꯩꯉꯣꯟꯗ ꯅꯨꯄꯥꯅ ꯀꯣꯏꯅꯤꯡꯒꯗꯕꯁꯦ꯫ ꯑꯩꯉꯣꯟꯗ ꯀꯃꯥꯏꯅ ꯈꯪꯒꯗ꯭ꯔꯣ ꯍꯥꯏꯗꯤ ꯀꯔꯤ ꯂꯩꯕꯒꯤ ꯀꯣꯏꯅꯤꯡ ꯭ꯔꯥ ꯍꯥꯏꯕꯗꯣ ꯅꯪ ꯍꯥꯏꯅꯦ ꯑꯃ꯭ꯔꯥ
ꯑ ꯍꯧꯖꯤꯛ ꯐꯥꯎꯕꯗꯤ ꯅꯪ ꯃꯆꯤꯟ ꯀꯟꯗ꯭ꯔꯤ꯫
ꯋꯥꯔꯤ ꯍꯧꯖꯤꯛ ꯐꯥꯎꯕꯗꯤ ꯅꯝꯕꯔ ꯋꯥꯟꯗ ꯅꯪ ꯃꯆꯤꯟ ꯀꯟꯗ꯭ꯔꯤ꯫
ꯎꯝ
ꯅꯝꯕꯔ ꯇꯨ ꯗꯥ ꯅꯪꯁꯦ ꯃꯤꯅ ꯍꯥꯏꯕ ꯌꯥꯝ ꯏꯜꯂꯤ
ꯑꯆꯥ
ꯏꯜꯂꯤ ꯍꯥꯏꯕꯗꯤ ꯑꯥ ꯀꯔꯤ ꯍꯥꯏꯁꯤꯔꯒꯣ ꯅꯨꯄꯥꯅ ꯌꯦꯡꯕ ꯃꯥ ꯂꯩꯕ ꯎꯝ ꯑꯩꯈꯣꯏꯅ ꯑꯄꯥꯝꯕ ꯂꯩꯕ ꯃꯇꯝꯗꯥ ꯃꯣꯏꯅ ꯇꯧꯒꯤꯕꯗꯨ ꯅꯨꯄꯤꯅꯁꯨ ꯑꯗꯨꯝ ꯄꯥꯝꯂꯝꯝꯃꯤꯅꯤ ꯑꯗꯨꯗꯤ ꯈꯔ ꯃꯅꯥꯔꯝꯕ ꯌꯥꯏ ꯍꯥꯏꯕꯗꯤ ꯍꯣꯏ ꯄꯪ ꯄꯪ ꯍꯥꯏꯕ ꯀꯥꯟꯗꯗꯤ ꯀꯔꯤ ꯍꯥꯏꯁꯤꯔꯥ ꯇꯧꯒꯦꯔꯥ ꯇꯧꯔꯣꯏꯗ꯭ꯔꯥ ꯊꯕꯛ ꯇꯧꯕꯤꯒꯦꯔꯥ ꯅꯠꯇ꯭ꯔꯒ ꯑꯄꯥꯝꯕ ꯑꯃ ꯇꯧꯕꯤꯒꯦꯔꯥ ꯑꯗꯨꯗꯤ ꯑꯃꯅꯤꯀꯣ ꯑꯗꯨꯕꯨ ꯑꯩꯈꯣꯏꯅ ꯌꯥꯝ ꯄꯥꯝꯃꯒ ꯑꯁꯤ ꯇꯧꯔꯗꯤ ꯑꯩ ꯌꯥꯝ ꯅꯨꯡꯉꯥꯏꯕ ꯐꯥꯎꯒꯅꯤ ꯍꯥꯏꯕ ꯑꯃ ꯇꯝ ꯂꯩꯌꯦꯕ ꯅꯣꯏꯁꯨ ꯂꯩꯔꯝꯒꯅꯤꯅ ꯈꯔꯗꯤ ꯃꯗꯨ ꯃꯇꯝꯗꯨ ꯆꯞ ꯆꯥ ꯃꯣꯏꯅ ꯒ꯭ꯌꯥꯟ ꯇꯥꯕꯤꯔꯒꯥ ꯇꯧꯕꯤ ꯃꯇꯝꯗ ꯑꯗꯨꯝ ꯑꯗꯨꯗ ꯀꯔꯤ ꯍꯥꯏꯁꯤꯔꯣ ꯗꯥꯎꯟ ꯇꯨ ꯑꯔꯠ ꯍꯝꯕꯜ ꯑꯣꯏꯕꯗꯣ ꯃꯗꯣꯡꯕꯗ ꯄꯥꯝꯃꯦꯕ ꯑꯗꯨꯒ ꯅꯨꯄꯥꯗꯤ ꯀꯣꯏ
ꯅꯪꯅ ꯀꯔꯤ ꯀꯔꯤ ꯍꯥꯏꯔꯦꯕ
ꯅꯪꯉꯣꯟꯗ ꯌꯥꯎꯋꯤꯗꯅ
ꯆꯥ
ꯑꯗꯨꯒ ꯑꯃ ꯂꯩꯔꯤꯌꯦ ꯂꯩꯃꯤꯟꯅꯗ꯭ꯔꯤꯐꯥꯎ ꯈꯛ ꯂꯩꯃꯤꯟꯅꯗ꯭ꯔꯤ ꯐꯥꯎ ꯈꯪꯉꯣꯏꯗꯕ ꯑꯃ ꯂꯩꯔꯤꯕ ꯑꯗꯨꯗꯨꯗꯤ ꯀꯔꯤꯔ ꯍꯥꯏꯔꯒ ꯂꯩꯃꯤꯟꯅꯔꯕ ꯃꯇꯨꯡꯗ ꯃꯥꯁꯦ ꯎꯝ ꯀꯔꯤꯕ ꯃꯥꯟꯍꯟꯕ꯭ꯔꯥ ꯅꯠꯇ꯭ꯔꯒꯁꯦꯡꯕꯒꯤꯔꯥ ꯑꯗꯨꯗꯣ ꯑꯃ ꯂꯩꯕ ꯑꯗꯨ ꯑꯗꯨꯝ ꯃꯦꯟ ꯄꯣꯏꯟꯁꯦ ꯄꯤꯁꯇꯅꯦꯕ ꯄꯤꯁꯇꯥ ꯔꯦꯁꯄꯦꯛ ꯄꯤꯕ ꯉꯝꯗ꯭ꯔꯗꯤ ꯄꯤꯁ ꯂꯩꯇ꯭ꯔꯤꯗꯅ
ꯎꯝ
ꯑꯃ ꯑꯃ ꯑꯣꯏꯔꯁꯨ ꯑꯩꯒꯤ ꯅꯨꯄꯥꯅꯤ ꯁꯤ ꯁꯤ ꯇꯧꯋꯦ ꯃꯥꯅ ꯅꯨꯄꯥꯅꯤ ꯍꯥꯏꯔꯒ ꯑꯃ ꯈꯔ ꯑꯃꯥꯕꯨ ꯊꯥꯒꯠꯄꯗꯣ ꯀꯣꯛ ꯑꯣꯏꯍꯟꯕꯗꯣ ꯑꯗꯨꯅ ꯐꯩꯕ ꯆꯨꯝꯒꯦꯔꯥ ꯂꯥꯍꯟꯒꯔꯥ
ꯎꯝ
ꯑꯅꯥ ꯍꯧꯖꯤꯛ ꯃꯇꯝꯗꯤ ꯀꯔꯤꯕ ꯃꯣꯗꯔꯟ ꯃꯇꯝꯅꯤꯅ ꯐꯦꯃꯤꯅꯤꯁꯇꯤꯛ ꯇꯣꯛꯁꯤꯛ ꯐꯦꯃꯤꯅꯤꯖꯝꯗ ꯂꯩꯕꯅꯤꯅ ꯑꯩꯅ ꯆꯨꯝꯃꯗꯤ ꯌꯥꯔꯦ ꯈꯜꯂꯦꯕ ꯅꯨꯄꯤꯁꯤꯡꯁꯦ ꯂꯥꯏꯔꯤꯛ ꯈꯔ ꯈꯪꯉꯗꯤ ꯑꯗꯨꯗꯣ ꯐꯠꯇꯦꯕ
ꯎꯝ
ꯑꯗꯨ ꯗꯨꯅꯤꯗ
ꯅꯪꯁꯦ ꯑꯥ
ꯑꯗꯨꯒꯤꯅꯤꯅꯦ ꯑꯗꯨꯒꯨꯝꯕ ꯃꯣꯗꯔꯟꯒꯤ ꯇꯦꯛꯅꯣꯂꯣꯖꯤ ꯋꯦꯁꯇꯔꯅꯥꯏꯁꯟ ꯇꯧꯔꯒ ꯅꯨꯄꯤꯁꯤꯡ ꯌꯥꯝ ꯀꯥꯏꯅꯔꯒ ꯅꯨꯄꯥꯒꯤ ꯄꯩꯁꯥ ꯆꯥꯔꯒ ꯂꯩꯕꯗꯣ
ꯎꯝ ꯑꯩꯅ ꯑꯩꯅ ꯍꯥꯏꯕ ꯀꯣꯏꯁꯟꯁꯤ ꯅꯪ ꯒ꯭ꯌꯥꯟ ꯇꯥꯗꯕ ꯃꯥꯜꯂꯤꯅꯦ
ꯒ꯭ꯌꯥꯟ ꯇꯥꯏ ꯀꯩꯅꯣ ꯅꯪ
ꯒ꯭ꯌꯥꯟ ꯇꯥꯔꯒ ꯅꯪꯅ ꯑꯇꯣꯞꯄ ꯌꯥꯝ ꯍꯥꯏꯌꯦꯅꯦ ꯑꯥ
ꯑꯃ ꯂꯣꯏꯌꯦ ꯑꯩꯅ ꯑꯩꯅ ꯅꯪꯕ ꯍꯧꯖꯤꯛꯃꯛꯇ ꯅꯪꯕꯨ ꯑꯩ ꯑꯩꯕꯨ ꯀꯣꯏꯒꯦꯔꯥ ꯀꯣꯏꯔꯣꯏꯗ꯭ꯔꯥ ꯍꯥꯡꯉꯣꯅ ꯐꯣꯟ ꯊꯝꯃꯒꯦ ꯅꯪꯅ ꯀꯣꯏꯁꯤ ꯀꯨꯏꯁꯤ ꯍꯥꯏꯅ ꯍꯥꯏꯅꯤꯡ ꯍꯥꯏꯅꯤꯡꯗꯕꯤꯗꯣ ꯀꯔꯤ ꯍꯥꯏꯕ ꯍꯥꯏꯔꯛꯄꯗꯣ ꯑꯗꯨꯗꯅꯦꯕ ꯌꯥꯝ ꯄꯥꯝꯕꯁꯦ
ꯑꯩꯅ ꯅꯦꯛꯁ ꯇꯥꯏꯝ ꯅꯪꯕꯨ
ꯑꯝ
ꯑꯥ ꯍꯥꯏꯔꯣꯏꯒꯦꯗ ꯅꯪꯒꯤ ꯇꯥꯔꯗꯤ ꯌꯥꯔꯦ
ꯑꯗꯣ ꯑꯩ ꯀꯩꯅꯣꯝꯃꯗꯤ ꯍꯥꯏꯒꯦ ꯑ ꯃꯤ ꯊꯦꯝꯕꯗꯤ ꯍꯩꯌꯦꯕꯀꯣ
ꯉꯥꯏꯈꯣ
ꯉꯥꯏꯈꯣ ꯍꯥꯏꯌꯦ
ꯑꯩꯒꯤ ꯅꯨꯡꯉꯥꯏꯕꯗꯣ ꯈꯔ ꯂꯣꯏ ꯑꯁꯤ ꯈꯔ ꯀꯔꯦꯕ ꯐꯤꯜ ꯇꯧꯍꯟꯒꯦ ꯏꯁ
ꯑꯆꯁꯥ
ꯍꯣꯏ ꯍꯣꯏ ꯅꯪꯪ ꯅꯪ ꯃꯤ ꯊꯦꯝꯕ ꯍꯩꯌꯦ ꯑꯗꯨꯒ
ꯍꯨꯝ ꯅꯨꯄꯥꯗ ꯉꯇꯥꯔꯗꯤ ꯈꯪꯗꯦꯀꯣ ꯍꯣꯏ ꯅꯨꯄꯤꯗꯁꯨ ꯊꯦꯝ__ ꯊꯦꯝꯕ ꯍꯥꯏꯕꯁꯤ ꯂꯩꯗꯅꯗ ꯅꯨꯄꯤꯗ ꯉꯥꯛ__ ꯎꯝ ꯑꯗꯨꯝ ꯑꯩꯉꯣꯟꯗ ꯁꯥꯎꯔꯁꯨꯀꯣ ꯍꯥꯏꯗꯤ ꯑꯗꯨꯝ ꯑꯩ ꯃꯣꯏꯅ ꯅꯨꯡꯉꯥꯏꯇꯅꯦꯛ ꯈꯔ ꯉꯥꯡꯕ ꯂꯩꯔꯁꯨ ꯍꯥꯏꯗꯤ ꯑꯗꯨꯝ ꯍꯥꯏꯌꯦꯕꯀꯣ ꯑꯩꯗꯣ ꯑꯁꯨꯃꯥꯏꯅ ꯍꯥꯏ__ ꯒꯅꯦ ꯑꯥ ꯑꯗꯨꯃꯥꯏꯅ ꯐꯠꯇꯕ ꯔꯣꯝꯗ ꯍꯥꯏꯕ ꯅꯠꯇꯦꯅ ꯍꯥꯏꯕꯗꯣ ꯑꯗꯨ ꯑꯣꯏꯔꯒꯗꯤ ꯑꯃꯨꯛꯀ ꯇꯤꯟꯅꯩꯕꯀꯣ ꯍꯥꯏꯗꯤ ꯑꯩꯗꯤ ꯏꯃꯥꯟꯅꯕꯤꯅ ꯑꯩꯉꯣꯟꯗ ꯁꯥꯎꯕꯗꯣ ꯌꯥꯝ ꯅꯨꯡꯉꯥꯏꯇꯦꯕ
ꯎꯝ
ꯑꯗꯣ ꯍꯥꯟꯅꯗꯤ ꯊꯥꯏꯅꯗꯤ ꯑꯃꯛꯇꯤ ꯌꯥꯝ ꯁꯥꯎꯈꯤꯕꯅꯦ ꯑꯩ ꯀꯧꯁꯨ ꯀꯧꯗꯦ ꯑꯩꯗꯤ
ꯍꯥꯎ
ꯁꯥꯎꯒꯟꯕꯥꯁꯤꯗꯤ ꯌꯥꯝ ꯐꯠꯇꯕꯅꯤꯅ ꯅꯨꯄꯥꯗꯤ ꯑꯃꯔꯣꯝꯗꯗꯤ ꯑꯩꯈꯣꯏ ꯅꯨꯄꯥꯏꯁꯨ ꯐꯠꯇꯤ ꯐꯠꯇꯦ ꯑꯗꯨꯑꯣꯏꯔꯁꯨ ꯅꯨꯄꯥꯗꯤ ꯈꯔ ꯁꯥꯎꯕ ꯀꯔꯤꯕ ꯁꯥꯎꯕꯗꯤ ꯂꯩꯕ ꯇꯥꯕꯅꯤ ꯑꯗꯨꯕꯨ ꯈꯥꯡꯕ ꯍꯩꯕ ꯇꯥꯕꯅꯤ ꯁꯨꯐꯥꯎꯕ ꯅꯨꯄꯥꯗꯤ
ꯑꯗꯣ ꯑꯩ ꯍꯥꯏꯒꯦꯕꯥꯒꯣ ꯑꯩ ꯌꯥꯝ ꯁꯥꯎ__ ꯒꯟꯕꯅꯦ ꯑꯗꯨꯕꯨ ꯍꯧꯖꯤꯛꯀꯥꯟꯗꯤ ꯌꯥꯝ ꯐꯔꯦ ꯑꯩ ꯏꯁꯥ ꯏꯊꯟꯇ ꯈꯪꯉꯦꯕꯀꯣ ꯑꯥ ꯎꯝ ꯍꯥꯟꯅꯗꯤ ꯌꯥꯝ ꯁꯥꯎꯒꯜꯂꯦꯕꯀꯣ ꯍꯥꯏꯗꯤ ꯈꯤꯇꯪ ꯉꯥꯡꯕ ꯀꯥꯟꯗ ꯑꯉꯥꯡꯁꯨ ꯑꯣꯏ__ ꯃꯥꯜꯂꯦꯕꯀꯣ
ꯎꯝ
ꯑꯗꯨ ꯃꯇꯝꯗ ꯌꯥꯝ ꯁꯧꯒꯜꯂꯦ ꯑꯩꯗꯣ ꯃꯤ ꯑꯥꯏꯗꯤ ꯑꯩꯅ ꯉꯥꯡꯕ ꯉꯥꯛꯇ ꯆꯨꯝꯃꯦ ꯍꯥꯏꯕ ꯋꯥꯈꯜꯗꯣ ꯂꯩꯔꯝꯃꯦꯕꯀꯣ ꯑꯗꯣ ꯑꯗꯨꯝ ꯍꯧꯖꯤꯛꯀ ꯍꯥꯏꯔꯒꯗꯤ ꯌꯥꯝ ꯈꯦꯠꯅꯔꯦ ꯑꯩꯗꯣ ꯌꯥꯝ ꯎꯝꯍ ꯀꯩ ꯍꯥꯏꯅꯤ ꯃꯇꯝ ꯈꯨꯗꯤꯡꯗ ꯀꯥꯝ ꯇꯧꯅꯕ ꯂꯩꯕꯗꯣ ꯌꯥꯝ ꯏꯪꯅ ꯂꯩꯅꯤꯡꯉꯥꯏ ꯁꯤꯜꯂꯦꯕꯀꯣ ꯍꯥꯏꯗꯤ ꯈꯠꯅꯔꯒ ꯑꯗꯨ ꯑꯩꯅ ꯌꯥꯝ ꯁꯥꯎꯅꯤꯡꯕ ꯇꯧꯔꯒꯗꯤ ꯉꯥꯡꯉꯦꯕ ꯐꯥꯔꯁꯇ ꯑꯩꯅ ꯉꯥꯡꯒꯗꯕꯁꯤ ꯐꯖꯅ ꯍꯥꯏꯒꯅꯦꯕꯀꯣ ꯑꯗꯨꯗ ꯍꯦꯟꯖꯜꯂꯗꯤ ꯉꯥꯡꯕ ꯍꯧꯔꯅꯤ ꯑꯩꯅ ꯄꯦꯟꯗ꯭ꯔꯤꯐꯥꯎ
ꯑꯣꯀꯦ ꯑꯗꯨꯅ ꯑꯩ ꯀꯩꯅꯣꯝꯃ ꯍꯥꯏꯒꯦꯀꯣ
ꯎꯝ
ꯅꯨꯄꯤꯁꯦ
ꯎꯝ
ꯃꯆꯤꯟ ꯀꯟꯕꯁꯤꯗꯤ ꯌꯥꯝ ꯐꯠꯇꯕꯅꯤ ꯌꯨꯝꯒꯤꯗꯃꯛꯇ
ꯎꯝ ꯐꯠꯇꯦ
ꯑꯗꯨꯒ ꯃꯆꯤꯟꯕ ꯀꯟꯕ ꯀꯟꯕ ꯈꯣꯏꯁꯦ ꯈꯨꯠꯁꯨ ꯌꯥꯝ ꯆꯥꯕꯅꯦ
ꯎꯝ
ꯐꯥꯒꯤ ꯐꯥꯒꯤꯗ ꯑꯗꯨꯝ ꯆꯨꯝꯃꯦꯕ ꯁꯤꯁꯦ ꯈꯨꯠ ꯌꯥꯝ ꯆꯥꯕꯅꯦ ꯅꯨꯄꯤ ꯃꯆꯤꯟ ꯀꯟꯕꯁꯦ ꯍꯥꯏꯕꯗꯤ ꯅꯨꯄꯥꯅ ꯑꯗꯨꯝ ꯉꯝꯒꯅꯦꯕ ꯁꯤꯒꯤ ꯃꯇꯥꯡꯗꯗꯤ
ꯎꯝ